ꯇꯥ ꯇꯥꯏ ꯌꯧ ꯈꯔꯅꯤ ꯍꯦ ꯋꯥꯔꯤꯔꯤꯁꯦ ꯀꯗꯥꯏ ꯀꯗꯥꯏꯗꯅꯣ ꯌꯧꯈ꯭ꯔꯕꯅꯦꯍꯦ ꯋꯥꯔꯤꯁꯤ
ꯀꯗꯥꯏꯗ ꯌꯥꯎꯕ꯭ꯔꯥ
ꯀꯪꯗꯦ ꯌꯥꯝꯅꯗꯤ ꯂꯥꯞꯄ ꯍꯧꯔꯕꯅꯦ ꯑꯗꯣ ꯍꯧꯖꯤꯛ ꯃꯨꯒ ꯅꯛꯁꯤꯟ ꯐꯥꯎꯈ꯭ꯔꯣꯕꯥ ꯑꯣꯀꯦ ꯑꯣꯀꯦ ꯆꯍꯤ ꯆꯍꯤ ꯆꯍꯤ ꯌꯥꯝꯕ ꯄꯥꯝꯗꯕꯒꯤ ꯍꯣꯏ ꯑꯃ ꯌꯧꯈ꯭ꯔꯕ ꯃꯦꯝ
ꯃꯅꯤꯡ ꯍꯟꯕꯁꯨ ꯎꯄꯥꯏ ꯂꯩꯇ꯭ꯔꯦ ꯎꯝ
ꯑꯣ ꯑꯗ ꯍꯧꯖꯤꯛꯀꯥꯟꯒꯤ ꯋꯥꯔꯤ ꯁꯥꯕ ꯀꯥꯟꯗ ꯃꯤ ꯄꯨꯟꯕ ꯀꯥꯟꯗ ꯉꯥꯡꯅꯕ ꯀꯥꯟꯗꯀꯣ ꯈ꯭ꯋꯥꯏꯗꯒꯤ ꯍꯩꯅꯗꯕ ꯇꯥꯏꯞ ꯑꯁꯤꯐꯥꯎꯗꯤ ꯇꯧꯍꯟꯅꯤꯡꯗꯦꯍꯦ ꯍꯥꯏꯕ ꯀꯔꯝ ꯀꯔꯝꯕꯗꯤ ꯊꯦꯡꯅꯈ꯭ꯔꯦ
ꯑꯩꯅ
ꯑ ꯅꯪꯅ ꯊꯦꯡꯅꯔꯛꯄꯗꯀꯣ ꯑꯁꯤ ꯐꯥꯎꯗꯤ ꯑꯁꯤꯒꯤ ꯃꯦꯟ ꯑꯣꯏꯅ ꯅꯨꯄꯥ ꯍꯥꯏꯔꯣꯕ
ꯎꯝ
ꯅꯨꯄꯥꯗ ꯑꯁꯤꯒꯤ ꯃꯑꯣꯡ ꯐꯥꯎꯗꯤ ꯇꯧꯍꯟꯅꯤꯡꯗꯦꯒꯦ ꯍꯥꯏꯕꯒꯤ ꯃꯑꯣꯡꯗꯤ ꯀꯔꯝꯕ ꯀꯔꯝ ꯀꯔꯝꯕ ꯊꯦꯡꯅꯈ꯭ꯔꯦ ꯑꯗꯨ ꯑꯗꯨ ꯂꯩꯔꯦ ꯁꯖꯦꯁꯟ ꯁꯖꯦꯁꯟ ꯄꯤꯔꯛꯑꯣꯅꯦ
ꯅꯅ ꯍꯥꯏꯁꯦ ꯅꯨꯄꯤ ꯑꯩꯉꯣꯟꯗ ꯊꯦꯝꯕꯒꯤ ꯃꯑꯣꯡꯗꯔ
ꯑ ꯁꯦꯝꯕꯒꯤ ꯃꯑꯣꯡꯃꯛ ꯅꯠꯇ꯭ꯔꯁꯨ ꯂꯩꯗꯅ ꯑ ꯑꯣ ꯃꯤꯅꯈ꯭ꯔꯌꯦ ꯌꯥꯅꯤꯡꯈꯤꯗꯧꯕ ꯃꯦꯟ ꯑꯣꯏꯅ ꯅꯨꯄꯤꯅ ꯈꯔ ꯌꯥꯅꯤꯡꯈꯤꯗꯧꯕ ꯇꯥꯏꯞ ꯍꯥꯏꯕ ꯑꯃꯁꯨ ꯂꯩꯔꯤ ꯑꯗꯨꯅ ꯌꯥꯅꯤꯡꯕ ꯍꯥꯏꯕꯗꯤ ꯑꯩꯅ ꯍꯥꯏꯕꯗꯤ ꯄꯥꯝꯕ ꯈꯣꯠꯄ ꯋꯥ ꯈꯛꯇꯪ ꯅꯠꯇꯦꯀꯣ
ꯑꯍꯣꯏꯌꯦ ꯂꯣꯏꯅꯕꯗ ꯅꯨꯡꯉꯥꯏꯒꯗꯕꯗꯣ
ꯑꯩꯅ ꯅꯤꯡꯒꯦꯗꯧꯕꯧꯕꯇꯥꯏꯕꯦꯔꯦ ꯎꯝꯝ ꯎꯝ
ꯎꯝ
ꯅꯨꯄꯤ ꯑꯃ ꯑꯣꯏꯅ ꯅꯨꯄꯤꯒꯤ ꯄꯔꯁꯄꯦꯛꯇꯤꯞꯇ ꯍꯥꯏꯔꯛꯑꯣ ꯍꯥꯏꯕꯝꯗ
ꯑꯗꯣ ꯅꯨꯄꯤ ꯈꯨꯗꯤꯡꯒꯤꯗꯤ ꯃꯥꯟꯅꯗꯕꯅꯦꯕꯀꯣ ꯑꯩꯒꯤ ꯋꯥꯈꯜꯗꯗꯤ ꯌꯥꯝ ꯐꯔꯤ ꯍꯦꯛ ꯋꯥꯔꯤ ꯁꯥꯟꯅꯕꯗ ꯈꯪꯅꯗ꯭ꯔꯁꯨ ꯈꯔ ꯐ꯭ꯔꯤ ꯑꯣꯏꯕꯀꯣ ꯑꯗꯨꯝ ꯑꯩꯈꯣꯏꯅ ꯏꯀꯥꯏꯔꯒ ꯂꯩꯅꯉꯥꯏꯒꯤ ꯇꯥꯏꯃꯤꯡ ꯂꯩꯍꯟꯗꯕꯗꯣ ꯑꯗꯨꯝ ꯐ꯭ꯔꯤꯅ ꯑꯦ ꯈꯪꯅꯕꯒꯤ ꯏꯁꯇꯥꯏꯜꯗ ꯉꯥꯡꯂꯛꯄ ꯑꯗꯨꯕꯨ ꯌꯥꯝꯅ ꯈꯥꯏꯕꯒꯤ ꯃꯑꯣꯡꯗ ꯉꯥꯡꯂꯛꯄ ꯅꯠꯇꯕ
ꯑꯣ ꯁꯤꯁꯇꯔ ꯀꯥꯏꯗ ꯀꯩꯗꯧꯔꯤꯅꯣ ꯀꯗꯥꯏ ꯆꯠꯂꯤꯅꯣ ꯀꯗꯥꯏꯗ ꯂꯩꯒꯦꯅ ꯑꯁ ꯅꯣꯏ ꯀꯗꯥꯏ ꯋꯥꯏꯗꯗꯒꯤꯅꯣꯈꯣꯏ ꯆꯝꯅ ꯍꯪꯂꯛꯑꯒ ꯌꯥꯝꯅ ꯋꯥꯔꯤ ꯁꯥꯟꯅꯕꯗꯣ ꯅꯨꯡꯉꯥꯏꯕꯗꯣ
ꯎꯝ ꯎꯝ ꯎꯝ
ꯑꯗꯨꯒꯨꯝꯕ ꯐꯥꯔꯁꯇ ꯑꯗꯨꯒꯨꯝꯕ ꯂꯩꯔꯦꯗꯅ ꯑꯗꯨ ꯃꯊꯪꯗ
ꯎꯝ
ꯑꯣ ꯀꯦꯁꯤꯦ ꯧꯕ ꯇꯧꯗ꯭ꯔꯒ ꯇꯧꯋꯦꯒꯨꯝꯕ ꯍꯥꯏꯕ
ꯑ ꯑꯥ
ꯑꯗꯨꯒꯨꯝꯕꯗꯤ ꯄꯨꯛꯆꯦꯜ ꯈꯔ ꯁꯦꯡꯕ ꯅꯨꯄꯥ ꯄꯥꯝꯃꯦ
ꯎꯝ ꯍꯝ
ꯑꯗꯨꯒ
ꯃꯁꯛꯄꯨꯗꯤ ꯊꯤꯒꯦꯔꯥ ꯐꯖꯒꯤꯦꯔꯥ ꯃꯅꯥꯇꯣꯟ ꯄꯥꯟꯕ ꯃꯃꯤ ꯄꯥꯟꯕ ꯑꯣꯏꯔꯗꯤ ꯌꯥꯔꯦ
ꯃꯁꯤꯡꯁꯨꯨꯅ ꯄꯥꯜꯂꯗꯤ ꯑꯗꯨꯕꯨ
ꯇꯤꯟ ꯆꯣ
ꯑꯩꯒꯤ ꯑꯩꯒꯤ ꯋꯥꯈꯜꯗꯀꯣ ꯑꯩ ꯈꯜꯂꯦꯕꯀꯣ ꯑꯩꯅ ꯍꯧꯖꯤꯛ ꯑꯩꯅ ꯑꯩ ꯑꯩꯒꯤ ꯋꯥꯈꯜꯗꯅꯦ ꯅꯪꯅ ꯍꯪꯕꯗꯣ ꯑꯩ ꯑꯃꯨꯛꯀ ꯑꯗꯨꯝ ꯈꯨꯝꯂꯛꯀꯦꯕ ꯑꯩꯒꯤ ꯋꯥꯈꯜꯗ ꯋꯥꯈꯜ ꯄꯤꯛꯄꯒꯤꯔ ꯆꯥꯎꯕꯒꯤꯔ ꯀꯔꯤꯔꯥ ꯈꯪꯗꯦꯀꯣ ꯑꯩꯅ ꯅꯨꯄꯥꯗ ꯄꯥꯝꯕꯁꯦ
ꯎꯝ
ꯈꯔ ꯌꯥꯝ ꯃꯨꯁꯨ ꯃꯨꯗꯕ
ꯎꯝ
ꯉꯧꯃꯟꯕꯁꯨ ꯅꯠꯇꯕ ꯃꯌꯥꯏꯗ ꯑꯗꯨꯒ ꯃꯤꯁꯦ ꯌꯥꯝꯅ ꯋꯥꯡꯕꯒꯨꯝꯕꯗꯤ ꯄꯥꯝꯗꯦ
ꯎꯝ ꯎꯝ
ꯐꯥꯏꯚ ꯄꯣꯏꯟ ꯐꯣꯔꯁ ꯑꯗꯨꯒ ꯐꯥꯏꯚ ꯄꯣꯏꯟ ꯁꯤꯛꯁ ꯀꯨꯝꯕꯗꯤ ꯑꯗꯨꯝ ꯌꯥꯔꯦ ꯑꯗꯨꯒ ꯌꯥꯝꯅꯁꯨ ꯅꯣꯏꯗꯕ
ꯎꯝ ꯎꯝ ꯎꯝ ꯆꯥꯡ ꯑꯃ
ꯆꯥꯡ ꯑꯃꯗ
ꯎꯝ
ꯀꯣ ꯑꯗꯨꯒ ꯁꯣꯏ ꯅꯥꯏꯗꯕ
ꯎꯝ ꯎꯝ
ꯁꯣꯏꯅꯥꯏꯟꯗꯕꯤꯗ ꯃꯁꯥ ꯀꯔꯤꯁꯨ ꯇꯧꯗꯕꯗꯣ ꯑꯥ ꯑꯗꯨꯒꯅꯦ ꯐꯤꯠ ꯑꯣꯏꯦ ꯍꯥꯏꯔꯒ ꯖꯤꯝꯒꯨꯝꯕ ꯁꯟꯅꯔ ꯃꯄꯥꯝꯒꯟꯒꯨꯝꯕ ꯑꯦ ꯃꯥꯒꯤ ꯕꯣꯗꯤꯒꯨꯝꯃꯗ ꯃꯁꯜꯒꯨꯝꯕ ꯌꯥꯝ ꯊꯣꯛꯄ ꯄꯥꯝꯃꯦ
ꯑꯗꯨ ꯌꯥꯝ ꯆꯥꯎꯃꯜꯂꯖꯨ ꯍꯩꯅꯗꯕꯀꯣ
ꯍꯩꯅꯗꯦ ꯑꯩ ꯄꯥꯝꯗꯦ
ꯎꯝ ꯎꯝ
ꯀꯤꯌꯦꯕꯀꯣ ꯎꯔꯀꯥꯟꯗ ꯑꯗꯨꯒ ꯆꯥꯡ ꯑꯃꯗ
ꯎꯝ
ꯑꯗꯨꯒꯅꯦ ꯋꯥ ꯉꯥꯡꯕꯗ ꯗ꯭ꯔꯣꯡ ꯗ꯭ꯔꯣꯡ ꯉꯥꯡꯕ
ꯎꯝ ꯎ
ꯌꯥꯝꯅ ꯋꯥꯗꯣ ꯁꯤꯀ꯭ꯔꯦꯠꯀꯨꯝꯕ ꯊꯝꯕ ꯃꯤ ꯅꯠꯇꯕ ꯑꯗꯨꯒ ꯃꯥꯗꯣ ꯊꯕꯛꯀꯨꯝꯕꯗꯤ ꯑꯃꯗꯤ ꯇꯧꯒꯗꯧꯕꯅꯦꯕꯀꯣ ꯌꯥꯝ ꯆꯥꯎꯗ꯭ꯔꯁꯨ ꯌꯥꯏ ꯒꯣꯔꯃꯦꯟꯒꯤ ꯅꯠꯇ꯭ꯔꯁꯨ ꯌꯥꯕ ꯑꯩꯁꯨ ꯇꯥꯟꯕ ꯃꯥꯁꯨ ꯇꯥꯟꯕ ꯑꯗꯨꯒ ꯑꯩꯉꯣꯟꯗ ꯈꯔ ꯐ꯭ꯔꯤꯅ ꯊꯥꯗꯣꯛꯄꯀꯣ
ꯎꯝ ꯎꯝ
ꯑꯗꯨꯒꯨꯝꯕ ꯃꯤꯗꯣ ꯄꯥꯝꯃꯦꯕꯀꯣ
ꯀꯦꯌꯥ ꯑꯗ ꯍꯧꯖꯤꯛꯀꯤ ꯑꯗꯨꯅ ꯑꯃ ꯂꯩꯔꯦ ꯑꯦ ꯄꯦꯔꯦꯟꯁꯇ ꯍꯥꯏꯈ꯭ꯔꯦꯀꯣ ꯌꯦꯡꯕ ꯃꯇꯝꯗ ꯀꯃꯥꯏꯅ ꯇꯧꯒꯅꯤ ꯍꯥꯏꯕ ꯑꯃ ꯂꯩꯔꯦ ꯌꯦꯡꯕ ꯃꯇꯝꯗ ꯃꯁꯛ ꯀꯤ ꯃꯑꯣꯡ ꯂꯩꯔꯦ ꯃꯁꯥꯒꯤ ꯃꯑꯣꯡ ꯂꯩꯔꯦ ꯑꯗꯨꯗꯒꯤ ꯃꯥꯒꯤ ꯑꯥ ꯀꯩꯑꯕ ꯊꯕꯛꯀꯤ ꯃꯇꯥꯡ ꯂꯩꯔꯦ ꯑꯣ ꯄꯩꯁꯥ ꯇꯥꯟꯕꯁꯦ ꯌꯥꯝ ꯃꯔꯨꯑꯣꯏꯑꯦ ꯑꯗꯨꯒꯤ ꯄꯩꯁꯥ ꯇꯥꯟꯗꯕꯁꯨ ꯌꯥꯗꯦ ꯑꯗꯨ ꯃꯥ ꯂꯩꯔꯦ ꯑꯗꯨꯗꯤ ꯃꯥꯒꯤ ꯀꯦꯔꯦꯛꯇꯔ ꯃꯥꯒꯤ ꯃꯥꯒꯤ ꯅꯤꯉꯣꯝ ꯅꯤꯇꯤꯗ ꯑꯃꯨꯛ ꯍꯥꯏꯕ ꯍꯧꯔꯁꯦ
ꯅꯪꯒꯤꯗꯨꯗꯤ ꯑꯩꯒꯤ ꯅꯨꯄꯥ ꯏꯟꯇꯔꯚꯤꯌꯨ ꯇꯧꯔꯒ ꯂꯩꯕ
ꯅꯪ ꯊꯤꯕꯤꯒꯦ ꯍꯥꯏꯕ꯭ꯔꯕ
ꯑ-ꯑꯗꯨ ꯐꯔꯦꯅꯦ ꯑꯗꯣ ꯀꯩꯅꯣ ꯖꯦꯅꯔꯦꯜ ꯑꯣꯏꯕ ꯃꯑꯣꯡ ꯍꯥꯏꯔꯣꯁꯨ ꯀꯥꯏꯗꯦ ꯀꯩꯅꯣ
ꯅꯠꯇꯦ ꯊꯤꯕꯤꯒ
ꯑꯗ ꯀꯩꯅꯣ ꯍꯖꯤꯛ ꯅꯪꯒꯤ ꯀꯣꯏꯁꯟꯗ ꯑꯃꯨꯛ ꯍꯪꯅ ꯑꯩ ꯅꯣꯛꯄꯗ ꯀꯥꯎꯈ꯭ꯔꯦ
ꯍꯧꯖꯤꯛꯇꯤ ꯍꯧꯖꯤꯛ ꯇꯤ ꯃꯥꯒꯤ ꯅꯤꯉꯣꯝ ꯅꯤꯇꯤ ꯋꯥ ꯉꯥꯡꯕꯗ ꯂꯩꯗꯅ ꯀꯔꯝꯕ ꯃꯑꯣꯡ ꯒꯨꯝꯕ ꯅꯠꯇ꯭ꯔꯒ ꯃꯤ ꯄꯨꯟꯕ ꯀꯥꯟꯗ ꯀꯔꯝꯕ ꯇꯥꯏꯞ ꯇꯧꯔꯒꯗꯤ ꯍꯦꯟꯅ ꯑꯗꯨꯝ ꯄꯥꯝꯕ ꯑꯣꯏꯕ꯭ꯔꯥ ꯉꯥꯎꯕ ꯑꯣꯏꯕ꯭ꯔꯥ ꯅꯨꯄꯤ ꯃꯌꯥꯝ ꯅ ꯅꯪꯒꯤ ꯅꯪꯒꯤ ꯈꯇꯪꯖꯨ ꯈꯜꯂꯒ ꯍꯥꯏꯒꯅꯨꯀꯣ ꯑ ꯃꯤꯌꯥꯝꯒꯤ ꯆꯠꯅꯕ ꯌꯥꯕ ꯄꯣꯠ ꯍꯥꯏꯕ ꯂꯩꯗꯅ
ꯑꯥ ꯑꯗꯣ ꯅꯨꯄꯤꯅ ꯑꯌꯥꯝꯕ ꯄꯥꯝꯃꯁꯦ ꯃꯤꯒꯤ ꯃꯃꯥꯡꯗ ꯊꯣꯛꯂꯀꯥꯟꯗ ꯑꯈꯣꯏꯒꯤ ꯏꯃꯨꯡ ꯃꯅꯨꯡ ꯊꯦꯡꯅꯒꯦꯔꯥ ꯀꯩꯗꯧꯒꯦꯔ ꯑꯁ ꯑ ꯏꯃꯥ ꯕꯕꯥ ꯑꯗꯨꯅꯦ ꯑꯗꯥꯅꯤ ꯑꯥ ꯐ꯭ꯔꯤꯗ ꯀꯧꯕ ꯀꯣ ꯢ
ꯎꯝꯍꯨꯝꯍꯨꯝ ꯎꯝ ꯎꯝ
ꯑꯗꯨꯒ ꯃꯤꯒꯤ ꯃꯃꯥꯡꯗ ꯊꯣꯛꯂꯀꯥꯟꯗꯖꯨ ꯅꯨꯄꯤ ꯑꯃꯅ ꯃꯉꯣꯟꯗ ꯍꯦꯛꯇ ꯁꯣꯛꯍꯟꯕꯒꯨꯝꯕ ꯂꯩꯗꯅ ꯋꯥ ꯉꯥꯡꯕ ꯉꯝꯗꯕ ꯉꯝꯍꯟꯗꯕ ꯃꯥꯒꯤ ꯁꯛ ꯌꯦꯡꯗꯀꯥꯟꯗ ꯑꯁ ꯑꯁꯤꯒꯤ ꯋꯥ ꯉꯥꯡꯕ ꯀꯥꯟꯗ ꯈꯨꯝꯕꯤꯒꯗꯕ ꯃꯥꯟꯗꯦ ꯑꯩꯈꯣꯏꯅ ꯉꯥꯡꯕ ꯀꯥꯟꯗ ꯃꯤꯅ ꯈꯔꯥ
ꯀꯤ ꯀꯤꯕ
ꯎꯝ ꯎꯝ ꯎꯝ
ꯀꯣ ꯑꯗꯨꯒꯅꯦ ꯃꯥꯅꯁꯨ ꯅꯨ ꯅꯨꯄꯤꯈ ꯑꯩꯉꯣꯟꯗ ꯌꯥꯝꯅ ꯋꯥ ꯉꯥꯡꯅ ꯅꯤꯡꯕꯒꯨꯝꯕ ꯄꯣꯛꯇꯕ
ꯑ ꯑ
ꯑꯗꯨꯝ ꯑꯈꯣꯏ
ꯏꯃꯥꯟꯅꯕꯤꯈꯣꯏꯗꯗꯤ ꯏꯃꯥꯟꯅꯕꯤꯈꯣꯏ ꯀꯔꯤꯈꯣꯏ ꯊꯦꯡꯅꯔꯀꯥꯟꯗꯗꯤ ꯌꯥꯝ ꯐ꯭ꯔꯤꯗ ꯉꯥꯡꯅꯕꯀꯣ
ꯎꯝ ꯎꯝ
ꯑꯗꯨꯕꯨ ꯂꯩꯗꯅ ꯌꯥꯝꯅ ꯃꯤꯠ ꯌꯥꯝꯗꯕ
ꯎꯝ ꯎꯝ ꯎꯝ ꯍꯣꯏ ꯃꯤꯠ ꯌꯥꯝꯗꯕ ꯑꯃꯗꯤ ꯄꯣꯏꯟ ꯑꯃ ꯂꯩꯔꯦ ꯎꯝ
ꯃꯤꯠ ꯌꯥꯝꯗꯕ ꯃꯤꯕꯨ ꯀꯥꯔꯟ ꯇꯨꯔꯟ ꯄꯉꯥꯡ ꯉꯥꯡꯕ ꯑꯗꯨꯒꯨꯝꯕ ꯑꯣꯏꯗꯕ
ꯍꯣꯏ ꯍꯣꯏ
ꯑꯗꯨꯒ ꯃꯤ ꯑꯃꯅ ꯍꯦꯛꯇ ꯃꯃꯥꯟꯅꯕꯈꯣꯏ ꯂꯝꯕꯤꯗ ꯊꯦꯡꯅꯔꯖꯨ ꯂꯩꯗꯅ ꯕꯥꯥꯏ ꯌꯨ ꯊꯛꯁꯤꯔꯣꯒ ꯍꯥꯏꯔ ꯀꯥꯟꯗ ꯑꯁ ꯊꯛꯁꯤꯅꯦ ꯑꯗꯨꯒꯨꯝꯕ ꯃꯤꯒꯤ ꯑꯦ ꯚꯥꯏ ꯅꯪꯁꯨ ꯀꯔꯤꯅꯣ ꯃꯤꯒꯤ ꯃꯃꯥꯡꯗ ꯑꯗꯨꯃꯥꯏꯅ ꯍꯥꯏꯗꯣ ꯈꯣꯠꯂꯤꯗꯣ ꯂꯩꯗꯅ ꯈꯔ ꯔꯦꯁꯄꯦꯛ ꯂꯩꯕ
ꯑ ꯍꯣꯏ ꯍꯣꯏ ꯍꯣꯏ
ꯐꯦ ꯃꯥꯅ ꯅꯨꯄꯥ ꯑꯅꯤꯅ ꯊꯛꯇꯕꯗꯤ ꯌꯥꯗꯦ ꯊꯛꯀꯗꯕꯅꯦ ꯊꯛꯃꯟꯗ꯭ꯔꯁꯨ ꯃꯤꯅ ꯎꯁꯤꯠꯂꯣꯏꯗ꯭ꯔꯤꯅꯦ
ꯎꯝ ꯎꯝꯆꯥ
ꯊꯣꯛꯀꯗꯕ ꯑꯗꯨꯔꯁꯨ ꯃꯤꯒꯤ ꯃꯃꯥꯡꯗ ꯌꯥꯝꯅ ꯎꯠꯊꯣꯛꯇꯕꯀꯣ
ꯎꯝ ꯎꯝ ꯎꯝ
ꯑꯗꯨꯒꯨꯝꯕ ꯑꯃ ꯂꯩꯔꯦ
ꯎꯝ ꯍꯝ
ꯑꯁ ꯈꯪꯗꯦ ꯑꯣꯏꯍꯟꯅꯤꯡꯕꯗꯤ ꯑꯣꯏꯍꯟꯅꯤꯡꯕ ꯉꯥꯡ ꯃꯈꯜꯗꯗꯤ ꯖꯥꯠ ꯖꯠ ꯈꯜꯂꯦ
ꯑ ꯍꯥ ꯍꯥ ꯍꯣꯏꯅꯦ ꯃꯤ ꯑꯃꯗ ꯂꯣꯏ ꯑꯣꯏꯌꯨ ꯍꯥꯏꯕꯗ ꯌꯥꯔꯛꯇꯕꯗꯅꯦꯕ ꯕꯦꯔꯥ ꯀꯥꯕꯁꯦ ꯑꯃꯔꯣꯝ ꯈꯔ ꯐꯔꯦ ꯍꯥꯏꯔꯗꯤ ꯑꯃꯔꯣꯝ ꯑꯃꯨꯛ ꯐꯗꯕ ꯖꯒꯥ ꯃꯌꯥꯝ ꯊꯣꯛꯂꯛꯄꯀꯣ ꯁꯤꯗꯅꯦꯕ ꯂꯨꯔꯤꯕꯁꯦ
ꯑꯗꯨꯅꯦ ꯑꯗꯨꯒꯤꯅꯦ ꯍꯧꯖꯤꯛ ꯐꯥꯎꯕ ꯁꯨꯝ ꯂꯩꯕꯁꯦ
ꯎꯝ ꯑꯗꯨ ꯑꯗꯨ ꯄꯨꯔꯥ ꯀꯩꯅꯣ ꯑ ꯑꯁꯤꯒꯤ ꯃꯔꯛꯇ ꯍꯧꯖꯤꯛ ꯅꯪꯅ ꯄꯥꯝꯕꯒꯤ ꯑꯣꯄꯤꯅꯤꯌꯟ ꯍꯧꯖꯤꯛ ꯅꯪꯒꯤꯅ ꯄꯥꯝꯕ ꯋꯥꯈꯜꯒꯤ ꯃꯤꯒꯤ ꯇꯥꯏ ꯃꯤꯒꯤ ꯃꯑꯣꯡꯁꯤꯡꯁꯦ ꯑꯁꯤꯗꯒꯤ ꯄꯥꯔꯁꯦꯟꯇꯦꯖ ꯀꯌꯥꯒꯨꯝꯕꯀꯣ ꯆꯥꯝꯃꯗ ꯇꯪꯈꯥꯏꯒꯨꯝꯕ ꯇꯪꯈꯥꯏꯒꯨꯝꯕ ꯐꯥꯎꯗꯤ ꯐꯪꯕ ꯃꯤꯗꯤ ꯊꯦꯡꯅꯗ꯭ꯔꯣ ꯇꯪꯈꯥꯏ ꯍꯦꯟꯕꯒꯨꯝꯕ ꯎꯝ
ꯊꯦꯡꯅꯩ ꯊꯦꯡꯅꯕꯗꯣ
ꯄꯨꯂꯞ ꯅꯠꯇ꯭ꯔꯁꯨ ꯄꯨꯂꯞ ꯐꯥꯎꯗꯤ ꯐꯪꯉꯔꯣꯏ
ꯊꯦꯡꯅꯩꯌꯦ ꯑꯩꯕꯨ ꯀꯤꯌꯔ ꯂꯧꯕꯤꯕ ꯑꯗꯨꯒ ꯌꯥꯝꯅ ꯀꯩꯅꯣ ꯑꯗꯨ ꯑꯩꯈꯣꯏ ꯃꯃꯥ ꯕꯕꯥ ꯑꯩꯈꯣꯏꯅ ꯑꯃꯨꯛꯀ ꯌꯥꯗꯕ
ꯎꯝ ꯍꯝ
ꯃꯥꯟꯅꯗꯕ ꯃꯥꯒꯤ ꯖꯥꯠꯀ ꯑꯩꯒꯤ ꯖꯥꯠꯀ ꯃꯥꯟꯅꯗꯕ
ꯑꯣ ꯍꯣ ꯖꯠ ꯃꯅꯥꯗꯕ ꯑꯗꯨꯗꯤ ꯈꯤꯇꯪ ꯌꯥꯅꯤꯡꯗꯕ ꯅꯣꯏ ꯏꯃꯨꯡꯅ ꯀꯣ
ꯏꯁꯝ ꯁꯝꯅ ꯍꯥꯏꯔꯕꯗ ꯑꯩꯈꯣꯏꯗꯤ ꯈ꯭ꯔꯤꯁꯇꯟꯅꯤꯅꯀꯣ
ꯎꯝ
ꯈ꯭ꯔꯤꯁꯇꯦꯟ ꯅꯠꯇꯕꯀꯣ
ꯎꯝ
ꯑꯗꯨꯒꯤ ꯌꯥꯗꯕ
ꯑꯣꯍꯣ ꯑꯗꯨ ꯑꯩꯅ ꯈꯟꯕꯗꯗꯤ ꯍꯣꯏ ꯏꯁꯣꯔꯁꯨ ꯌꯥꯝ ꯃꯔꯨꯗꯤ ꯑꯣꯏꯀꯣ ꯑꯗꯨ ꯑꯩꯒꯤ ꯋꯥꯈꯜꯗ ꯍꯥꯏꯕꯅꯤꯀꯣ ꯃꯤꯁꯦ ꯑꯗꯨꯝ ꯆꯥꯟꯕꯨ ꯆꯥꯟꯅꯔꯗꯤ ꯑꯗꯨꯝ ꯂꯣꯏꯔꯕ ꯋꯥꯔꯤ ꯃꯥꯂꯦꯗ ꯑꯩꯅ ꯈꯟꯕꯗ
ꯑꯗꯨꯗꯣ ꯃꯥꯗꯣ ꯀꯩꯅꯣ ꯇꯧꯕꯅꯦꯕꯀꯣ
ꯎꯝ
ꯅꯨꯄꯥꯗꯣ
ꯎꯝ
ꯑꯩꯈꯣꯏꯒꯤ ꯃꯣꯏ ꯈ꯭ꯔꯤꯁꯇꯟꯅꯦ ꯈ꯭ꯔꯤꯁꯇꯦꯟ ꯅꯠꯇꯦ ꯍꯥꯏꯔꯒ ꯏꯕꯥꯅꯤꯅ ꯊꯦꯡꯅꯕ ꯀꯥꯟꯁꯦ ꯌꯥꯝꯅ ꯉꯟꯅ ꯊꯦꯡꯅꯈ꯭ꯔꯕꯀꯣ ꯍꯧꯖꯤꯛ ꯃꯇꯝꯗ ꯊꯦꯡꯅꯔꯕꯨꯗꯤ ꯂꯩꯔꯝꯕ ꯌꯥꯏꯕꯨꯀꯣ ꯑꯩꯅ ꯊꯦꯡꯅꯕ ꯀꯥꯟꯗꯗꯤ ꯑꯩꯁꯦ ꯃꯦꯆ꯭ꯌꯣꯔ ꯈꯔ ꯑꯣꯏꯕ ꯋꯥꯠꯄ
ꯎꯝ ꯎꯝ ꯎꯝ
ꯑꯗꯨꯒꯤꯁꯨ ꯑꯣꯏꯕꯀꯣ
ꯎꯝ ꯍꯣꯏꯅꯦ ꯍꯥꯏꯕꯗꯤ ꯑꯩ ꯋꯥꯈꯜꯗ ꯑꯗꯨꯁꯨ ꯎꯝ ꯍꯣꯏ ꯑꯩꯈꯣꯏ ꯑꯍꯟ ꯈꯣꯏꯅ ꯈꯟꯈ꯭ꯔꯕꯗꯤ ꯋꯥꯃꯅꯦꯀꯣ ꯑꯩꯈꯣꯏꯒꯤ ꯏꯃꯥꯒꯨꯝꯕ ꯏꯄꯥꯈꯣꯏꯒꯨꯝꯕꯗꯤ ꯈꯤꯇꯪꯁꯨ ꯔꯤꯂꯤꯖꯤꯁ ꯑꯣꯏꯌꯦꯗꯅ ꯑꯃ ꯑꯃꯒꯤ ꯋꯥ ꯅꯠꯇꯕ ꯐꯩꯌꯦꯕ ꯑꯗꯨꯕꯨꯗꯤ ꯑꯗꯨꯁꯨ ꯍꯧꯖꯤꯛ ꯍꯧꯖꯤꯛ ꯑꯃꯨꯛ ꯍꯧꯔꯛꯄ ꯃꯇꯝꯗꯗꯤ ꯑꯩꯅ ꯈꯟꯕꯗ ꯎꯝ ꯑꯗꯨꯒꯨꯝꯕ ꯋꯥꯈꯜꯁꯦ ꯈꯔꯗꯤ ꯊꯥꯗꯣꯛꯄꯅꯤꯗꯤ ꯐꯒꯗꯧ ꯃꯥꯜꯂꯦ ꯑꯩꯅ ꯈꯟꯕꯗ ꯄ꯭ꯔꯤꯊꯤꯕꯤꯗ ꯂꯩꯕꯁꯦ ꯖꯥꯇꯤ ꯑꯗꯨꯛꯀꯤ ꯃꯇꯤꯛ ꯌꯥꯝꯈ꯭ꯔꯦꯕ ꯑꯩꯈꯣꯏꯅ ꯃꯅꯤꯄꯨꯔꯗꯪꯗ ꯍꯥꯏꯕ ꯀꯥꯟꯗ ꯇ꯭ꯔꯥꯏꯞ ꯀꯌꯥ ꯂꯩ ꯌꯦꯡꯉꯣ ꯑꯗꯨꯗꯒꯤ ꯇ꯭ꯔꯥꯏꯞ ꯅꯠꯇꯕ ꯀꯌꯥꯃꯨꯛ ꯑꯃꯨꯛ ꯂꯩꯕ꯭ꯔꯥ ꯌꯦꯡꯉꯨꯅꯦ
ꯌꯥꯝꯅ ꯅꯨꯡꯁꯤꯕ ꯅꯨꯡꯁꯤꯕ ꯋꯥꯔꯤ ꯂꯩꯌꯦ
ꯎꯝ ꯑꯗꯨ ꯑꯁꯤ ꯃꯔꯛꯇ ꯑꯩꯈꯣꯏꯅ ꯕꯦꯂꯦꯟꯁ ꯇꯧꯗ꯭ꯔꯒꯗꯤ ꯀꯩꯅꯣ ꯍꯤꯡꯕ ꯃꯇꯝꯗ ꯑꯃꯈꯛꯇꯪꯗꯨꯅ ꯑꯩꯒꯤ ꯈꯤꯇꯪꯅ ꯐꯩ ꯑꯩꯒꯤ ꯈꯤꯇꯪꯅ ꯑꯗꯨꯗꯨ ꯍꯥꯏꯔꯗꯤ ꯑꯩꯈꯣꯏꯁꯦ ꯁꯣꯏꯕꯁꯨ ꯌꯥꯝ ꯊꯦꯡꯅꯩꯗꯅꯀꯣ
ꯃꯥꯅꯦ
ꯥꯃꯪꯕꯁꯨ ꯈꯔ ꯊꯦꯡꯅꯔꯛꯄꯁꯨ ꯌꯥꯏꯗꯅ ꯁꯤꯗꯤ ꯄꯨꯟꯅ ꯂꯩꯕ ꯃꯐꯝꯅꯤꯅ ꯑꯃ ꯑꯃꯒꯤ ꯒꯤ ꯑꯗꯨꯝ ꯆꯥꯅꯅꯤꯡꯉꯥꯏ ꯆꯠꯄꯅꯗꯤ ꯈ꯭ꯋꯥꯏꯗꯒꯤ ꯐꯕ꯭ꯔꯥ ꯈꯟꯕ ꯀꯣ
ꯎꯝ ꯑꯗꯨꯗꯤ ꯐꯩꯌꯦ ꯑꯗꯨꯏꯁꯨ ꯁꯨ ꯃꯣꯏꯒꯤ ꯋꯥꯈꯜꯗ ꯑꯃ ꯂꯩꯌꯦ ꯑꯁ ꯑꯩꯗꯤ ꯆꯩꯁꯨ ꯌꯥꯝ ꯆꯥꯏꯗ
ꯎꯝ ꯎꯝ ꯁꯤꯒꯤ ꯃꯇꯥꯡꯗꯒꯤ ꯁꯨꯡꯌꯥ ꯌꯥꯗ꯭ꯔꯕ
ꯌꯥꯏ ꯌꯥꯏ ꯌꯥꯏ
ꯑꯩꯒꯤ ꯅꯨꯡꯁꯤ ꯅꯨꯡꯁꯤꯕ ꯋꯥꯔꯤ ꯌꯥꯝ ꯂꯩꯕꯅꯦꯕ
ꯎꯝ ꯍꯝ
ꯑꯗꯨꯀꯥꯟꯗꯗꯤ ꯑꯩꯅ ꯑꯩ ꯑꯩꯉꯣꯟꯗꯒꯤ ꯌꯥꯝꯅ ꯁꯤꯅꯤꯌꯔ ꯑꯣꯏꯕꯀꯣ ꯃꯥꯁꯦ
ꯎꯝ ꯎꯝ
ꯑꯗꯣ ꯍꯦꯛ ꯁꯤꯅꯤꯌꯔ ꯑꯣꯏꯕꯅꯤꯅ ꯃꯣꯏꯒꯤ ꯐꯦꯃꯤꯂꯤꯗꯁꯨ ꯄ꯭ꯔꯦꯁꯔ ꯂꯥꯛꯏꯗꯅ ꯅꯨꯄꯤ ꯊꯤꯅꯉꯥꯏ ꯀꯔꯤ ꯇꯧꯅꯉꯥꯏ ꯑꯗꯨ ꯑꯩꯅ ꯑꯃꯨꯛꯀ ꯌꯥꯗꯕ
ꯎꯝ ꯎꯝ ꯍꯣꯏꯅꯦ ꯆꯍꯤ ꯆꯥꯡꯁꯨ ꯑꯃꯨꯛ ꯆꯥꯟꯅꯗ꯭ꯔꯁꯤꯀꯣ
ꯑꯅꯤꯃꯨꯛꯇꯤ ꯑꯗꯨꯝ ꯆꯠꯈ꯭ꯔꯦ
ꯑꯅꯤꯃꯨꯛ ꯆꯠꯈ꯭ꯔꯦ